ꯈꯪꯗꯦ ꯃꯣꯏ ꯍꯧꯖꯤꯛꯀꯤꯗꯣ ꯃꯊꯪꯗ ꯑꯌꯨꯛ ꯇꯧꯔꯛꯄ ꯍꯥꯏꯅꯤ ꯌꯥꯝ
ꯎꯝ ꯁꯤꯃ ꯂꯣꯏꯁꯤꯜꯂꯒ ꯇꯧꯔꯁꯤꯀꯣ ꯑꯗꯨꯗꯤ ꯆꯥꯛ ꯆꯥꯔꯦ ꯑꯩꯗꯤ ꯐꯃꯨꯡꯕꯨ ꯆꯪꯉꯕꯅꯤ ꯀꯩ ꯀꯩꯅꯣ ꯈꯤꯇꯪ ꯌꯦꯡꯉꯝꯕꯅꯤ
ꯎꯝ ꯀꯩ ꯃꯊꯦꯜ ꯆꯥꯒꯦ ꯌꯥꯝ
ꯎꯝ ꯃꯊꯦꯟꯁꯦ ꯑꯩꯁꯦ ꯀꯩꯅꯣꯅꯤ ꯀꯔꯤ ꯁꯣꯏꯕꯨꯝ
ꯑꯝ ꯍꯌꯦꯡ ꯄꯨꯡ ꯀꯌꯥꯨ ꯄꯨꯡ ꯀꯌꯥ ꯇꯧ ꯌꯥꯅꯤ ꯑꯕꯣ
ꯄꯨꯡ ꯀꯌꯥꯗ ꯍꯥꯏꯁꯦ ꯈꯪꯗꯦ ꯉꯟꯅ ꯍꯧꯒꯠꯄ꯭ꯔꯣ ꯅꯪꯗꯤ
ꯑꯝ ꯄꯨꯡ ꯃꯔꯤꯗꯨꯝ ꯍꯧꯒꯠꯂꯦ
ꯄꯨꯡ ꯃꯔꯤꯗꯤ ꯉꯟꯃꯜꯂꯤ ꯍꯌꯦꯡ ꯀꯩꯅꯣꯗꯤ ꯑꯩꯗꯤ ꯃꯉꯥ ꯃꯈꯥꯏ ꯃꯥ ꯍꯧꯖꯤꯛꯄꯨꯗꯤ ꯊꯦꯡꯃꯨꯗꯤ ꯊꯦꯡꯡꯂꯕꯅꯤ ꯃꯉꯥꯒꯁꯤꯗꯅ
ꯎꯝ
ꯕ꯭ꯔꯁ ꯇꯣꯡ ꯇꯧꯊꯣꯛꯑꯒ ꯑꯩ ꯑꯗꯨꯝ ꯄꯥꯎ ꯍꯥꯏꯔꯛꯀꯦ ꯅꯪꯅꯗꯤ ꯈꯤꯇꯪ ꯉꯜꯂꯅꯤ ꯃꯔꯤ ꯃꯔꯤꯗꯗꯤ ꯍꯧꯒꯠꯇꯦ ꯑꯗꯨꯗꯤ ꯍꯧꯒꯠꯄꯁꯨ ꯌꯥꯎꯋꯦ ꯆꯥꯛ ꯆꯥꯔꯕꯣ ꯅꯪꯗꯦ
ꯍꯣꯏ ꯆꯥꯔꯦ ꯌꯥꯝ
ꯎꯝ ꯀꯩ ꯃꯊꯦꯜ
ꯎꯝ ꯉꯁꯥꯏ ꯉꯁꯥꯏꯒꯤ ꯏꯟꯁꯥꯡꯒ ꯀꯥꯡꯉꯨ ꯑꯃꯒ ꯑꯗꯨꯝ ꯇꯧꯔ ꯆꯥꯔ
ꯎꯝ ꯀꯩꯅꯣꯗꯤ ꯁꯤꯒꯤ ꯊꯕꯛꯁꯤ ꯌꯥꯎꯕꯗ ꯃꯣꯏ ꯀꯩꯅꯣꯗꯤ ꯑꯃ ꯄꯩꯁꯥ ꯂꯧꯕ꯭ꯔꯣ ꯅꯪꯉꯣꯟꯗꯒꯤ
ꯑ ꯂꯧꯒꯤ ꯏꯌꯥꯝ
ꯎꯝ ꯑꯩꯗꯤ ꯀꯩꯅꯣꯗꯣ ꯆꯥꯇ꯭ꯔꯨꯛ ꯂꯧꯈꯤꯅꯦ ꯑꯩꯉꯣꯟꯗꯩꯁꯨ
ꯑ ꯑꯩꯁ ꯂꯧꯒꯤ
ꯎꯝ ꯃꯥꯏꯁꯦ ꯃꯣꯏꯅ ꯁꯤꯟꯕ ꯂꯥꯡꯕꯒꯤ ꯀꯩ ꯀꯩꯅꯣ ꯈꯔ ꯂꯧꯕ ꯑꯣꯏꯕ ꯃꯥꯜꯂꯤꯗꯀꯣ
ꯑꯣ ꯃꯣꯏ ꯂꯧꯕꯩꯑꯣꯏꯔ ꯃꯥꯂꯦ ꯀꯩꯝꯇꯒ ꯑꯗꯨꯝ ꯌꯥꯏ ꯄꯩꯁꯥ ꯑꯗꯨꯝ ꯍꯟꯖꯤꯜꯂꯛꯑ
ꯎꯝ ꯌꯥꯏꯑꯦ ꯑꯗꯨ ꯑꯃꯗꯤ ꯃꯣꯏꯅ ꯁꯨꯝ ꯂꯝꯕꯤꯗꯣ ꯍꯥꯟꯅ ꯈꯪꯕꯅꯤꯅ ꯃꯣꯏꯒꯤꯁꯨ ꯑꯗꯨꯝ ꯈꯨꯗꯣꯡꯆꯥꯕꯗꯨ ꯑꯗꯨꯝ ꯂꯧꯖꯁꯨꯅꯕ
ꯑꯩꯈꯣꯏ ꯀꯩꯝ ꯐꯪꯍꯧꯗ꯭ꯔꯦꯗꯤ ꯑꯩꯈꯣꯏꯁꯨ ꯗꯥꯏꯔꯦꯛ ꯃꯥꯡꯖꯕꯤꯅꯤ
ꯃꯥꯅꯤ ꯃꯥꯅꯤ ꯑꯩꯗꯤ ꯃꯃꯥꯡꯗ ꯑꯣꯏꯗ ꯄꯥꯗꯕ ꯈꯔ ꯇꯧꯔꯨꯗꯅ ꯁꯤꯒꯨꯝꯕꯁꯦ ꯁꯨꯡꯊꯥ ꯊꯥꯖꯗ꯭ꯔꯕ ꯑꯗꯨ ꯃꯥꯒꯤꯁꯤ ꯁꯤꯅ ꯃꯑꯣꯡ ꯑꯃ ꯇꯧꯏꯤ ꯀꯩꯅꯣꯗꯤ ꯍꯥꯏꯐꯦꯠ ꯑꯩꯅ ꯊꯤꯕ ꯈꯣꯠꯄꯗꯁꯨ ꯑꯗꯨꯝ ꯑꯗꯨꯝ ꯃꯑꯣꯡ ꯃꯥꯟꯕ ꯍꯥꯏꯇꯥꯔꯦ
ꯎꯝ
ꯏꯌꯥꯝꯕꯗꯤ ꯀꯩꯀꯩ ꯆꯥꯕꯤꯒꯦ ꯆꯥꯕꯗꯤ ꯁꯥ ꯉꯥ ꯄꯨꯂꯞ ꯆꯥꯕ꯭ꯔꯥ ꯅꯠꯇ꯭ꯔꯒ ꯃꯅꯥ ꯃꯁꯤꯡꯇꯪ ꯆꯥꯕ꯭ꯔꯥ
ꯌꯥꯝ ꯀꯟꯅ ꯆꯥꯕ ꯑꯣꯏꯗ꯭ꯔꯒꯁꯨ ꯁꯥ ꯆꯥꯏ ꯉꯥ ꯆꯥꯏ ꯆꯥꯗꯕꯗꯤ ꯄꯥꯛꯅꯕꯨ ꯂꯩꯇꯦ ꯑꯩꯈꯣꯏꯗꯤ ꯆꯥꯗꯕ꯭ꯔꯣ ꯅꯪꯗꯤ
ꯑꯩꯁꯨ ꯑꯗꯨꯝ ꯆꯥꯏ ꯏꯌꯥꯝ
ꯎꯝ ꯆꯥꯒꯗꯕꯅꯤ ꯆꯤꯟꯖꯥꯛꯇꯤ ꯌꯥꯝ ꯀꯟꯅ ꯍꯦꯟꯖꯤꯟꯗ꯭ꯔꯁꯨ ꯈꯔ ꯈꯔ ꯗꯤ ꯑꯗꯨꯝ ꯆꯥꯒꯗꯕꯅꯤ ꯆꯤꯟꯖꯥꯛ ꯍꯥꯏꯁꯤꯅ ꯄꯥꯡꯒꯜ ꯑꯣꯏꯗꯣꯏꯅꯤ
ꯎꯝ
ꯑꯩꯈꯣꯏꯗꯤ ꯑꯉꯥꯡ ꯂꯩꯔꯕꯅꯤꯅ ꯄꯣꯊꯥꯐꯝ ꯈꯪꯕ ꯅꯠꯇꯦꯗ ꯑꯉꯥꯡꯈꯩꯁꯦ ꯁ꯭ꯀꯨꯜ ꯍꯜꯂꯛꯑꯅꯤ ꯑꯗꯩꯗꯤ ꯃꯣꯏꯅ ꯁ꯭ꯀꯨꯜ ꯆꯠꯈꯤꯕ ꯀꯩꯅꯣꯁꯤꯗ ꯃꯇꯝꯁꯤꯗꯅꯦ ꯑꯩꯈꯣꯏꯅ ꯈꯤꯇꯪ ꯍꯥꯡꯗꯣꯏꯁꯦ
ꯎꯝ ꯆꯨꯝꯃꯤ ꯏꯌꯥꯝ
ꯑꯥ ꯑꯗꯩꯗꯤ ꯁ꯭ꯀꯨꯜꯃꯨꯛ ꯍꯜꯂꯛꯑꯅꯤ ꯑꯉꯥꯡ ꯀꯩꯀꯥ ꯃꯈꯣꯡ ꯃꯈꯨꯠ ꯍꯥꯝꯗꯣꯛꯄꯤꯗꯅ ꯀꯩ ꯇꯧꯗꯅ ꯑꯁ ꯑꯩꯈꯣꯏꯅ ꯈꯔꯕꯨ ꯐꯩ ꯀꯩꯅꯣꯁꯦ ꯅꯨꯄꯤꯁꯦ ꯋꯥꯗꯤ ꯋꯥꯕꯖꯥꯠꯅꯤꯀꯣ
ꯑꯝ
ꯃꯌꯥꯝꯁꯦ ꯅꯪꯅ ꯅꯪꯅ ꯍꯣꯠꯅꯕꯗꯀꯣ ꯑꯌꯨꯛ ꯉꯟꯇꯥ ꯍꯧꯒꯠꯄꯗꯨꯅ ꯂꯝꯖꯦꯟ ꯂꯝꯖꯦꯟ ꯊꯥꯕꯒꯨꯝ ꯇꯧꯗꯣꯏꯅꯤ ꯍꯧꯖꯤꯛ ꯄꯣꯊꯥꯔꯝꯗꯥꯏ ꯅꯨꯡꯗꯥꯡ ꯇꯨꯝꯃꯝꯗꯥꯏꯁꯦ ꯁꯤꯕ ꯁꯤꯗ ꯈꯛꯇꯅꯦ ꯃꯣꯏ ꯈꯨꯠ ꯊꯥꯔꯤꯁꯦ ꯀꯩꯅꯣꯗꯤ ꯏꯆꯤꯟ ꯏꯅꯥꯎꯗꯤ ꯀꯌꯥ ꯁꯨꯕ ꯅꯪꯒꯤꯗꯤ
ꯑꯅꯤꯁꯨꯏ ꯏꯌꯥꯝꯕ
ꯑꯅꯤ ꯌꯥꯝꯗꯦꯀꯣ ꯑꯗꯨꯗꯦ
ꯑꯥ
ꯅꯨꯄꯤ ꯑꯣꯏꯗꯣꯏꯔꯥ ꯑꯃꯗꯨꯗꯤ
ꯚꯥ ꯅꯨꯄꯥ ꯑꯅꯤꯃꯛ ꯑꯣꯏꯌꯦ
ꯑꯣ ꯅꯪ ꯀꯩꯅꯣꯗꯤ ꯅꯪ ꯅꯪꯅ ꯑꯇꯣꯝꯕ ꯑꯣꯏꯗꯣꯏꯔꯥ ꯑꯍꯜ ꯑꯣꯏꯗꯣꯏꯔꯥ
ꯑꯥ ꯑꯩꯅ ꯑꯇꯣꯝꯕ ꯑꯣꯏꯅꯤ ꯏꯌꯥꯝꯕ
ꯑꯥ ꯑꯃꯗꯨꯗꯤ ꯅꯨꯄꯤ ꯑꯉꯥꯡ ꯊꯤꯔꯕꯣ
ꯑꯥ ꯊꯤꯌꯣ
ꯎꯝ
ꯍꯧꯖꯤꯛ ꯑꯗꯨꯝ ꯅꯨꯄꯤ ꯉꯥꯡ ꯊꯤꯔꯕꯅꯤꯅ ꯊꯕꯛ ꯀꯟꯅ ꯊꯤꯅꯔꯤ
ꯎꯝ ꯃꯥꯅꯤ ꯈ꯭ꯋꯥꯏꯗꯒꯤ ꯐꯕꯗꯤ ꯅꯨꯄꯤ ꯉꯥꯛꯁꯦ ꯊꯤꯗ꯭ꯔꯤꯀꯥꯟꯗ ꯁꯨꯝ ꯏꯁꯥꯒꯤ ꯏꯔꯣꯝꯗꯣꯝ ꯂꯦꯞꯆꯕ ꯍꯌꯦꯡ ꯏꯃꯨꯡ ꯃꯅꯨꯡ ꯐꯦꯃꯤꯂꯤ ꯂꯦꯛ ꯑꯦꯁ ꯀꯩꯅꯣꯝ ꯌꯥꯎꯔꯦ ꯏꯃꯨꯡ ꯄꯥꯜꯂꯀꯥꯟꯗꯁꯨ ꯌꯨꯝ ꯀꯩ ꯄꯥꯜꯂꯀꯥꯟꯗꯁꯨ ꯀꯣ
ꯎꯝ
ꯂꯩꯕ ꯉꯝꯅꯤꯉꯥꯏꯒꯤ ꯀꯩꯅꯣꯗꯨꯁꯨ ꯁꯤꯟꯂꯧꯒꯗꯧꯅꯤ
ꯊꯤꯒꯅꯨ ꯊꯤꯒꯅꯨ ꯑꯉꯥꯡ ꯑꯣꯏ ꯃꯜꯂꯤ ꯑꯗꯨꯒ ꯊꯕꯛꯇꯣ ꯑꯃꯇꯪꯒ ꯇꯧꯒꯣ ꯌꯥꯗꯦ ꯑꯗꯨꯝ ꯊꯤꯔꯦ ꯃꯤꯔꯦꯝ ꯑꯣꯢ ꯂꯩꯔꯦ
ꯎꯝ ꯇꯧꯕꯗꯤ ꯃꯁꯥ ꯃꯁꯥꯗꯁꯨ ꯈꯔ ꯂꯩꯗ ꯍꯥꯏꯗꯤ ꯈꯤꯇꯪ ꯁꯨꯅꯤꯡꯕ ꯀꯩꯀꯥ ꯈꯔ ꯇꯧꯕꯁꯤꯅ ꯈꯔ ꯑꯃꯨꯛ ꯐꯩꯌꯦꯕꯀꯣ
ꯎꯝ
ꯅꯨꯄꯤꯗꯨ ꯊꯤꯖꯤꯜꯂꯨꯔꯒ ꯁꯨꯝ ꯍꯥꯏꯗꯤ ꯑꯉꯥꯡ ꯑꯣꯏꯔꯤꯀꯥꯟꯗ ꯉꯟꯅ ꯊꯤꯖꯤꯜꯂꯨꯔꯒ ꯁꯨꯝ ꯅꯨꯄꯤ ꯊꯤꯖꯜꯂꯁꯨ ꯄꯥꯈꯪ ꯁꯥꯅꯤꯡꯉꯛꯄ ꯂꯩꯗꯅꯕꯣ ꯑꯉꯥꯡꯒꯤ ꯇꯥꯏꯞꯇꯁꯨ
ꯎꯝ
ꯑꯗꯒꯤ ꯏꯃꯨꯡ ꯃꯅꯨꯡꯒꯤ ꯆꯪꯕ ꯄꯩꯁꯥꯒꯤ ꯀꯩꯅꯣꯗꯤ ꯍꯦꯜꯂꯛꯇꯣꯏꯅꯦꯕ ꯑꯗꯨꯀ ꯑꯩꯗꯣ ꯄꯨꯕ ꯉꯝꯃꯛꯇꯕ ꯉꯥꯎꯁꯤꯟꯅꯔꯒ ꯂꯩꯕ ꯀꯥꯡꯂꯨꯞꯁꯨ ꯌꯥꯎꯔꯤꯅꯤꯗꯣ
ꯎꯝ
ꯎꯝ ꯀꯩꯅꯣꯗꯤ ꯉꯁꯤꯒꯤꯗꯤ ꯊꯕꯛ ꯀꯌꯥꯝ ꯋꯥꯠꯂꯤ ꯅꯪꯒꯤꯗꯤ ꯁꯤꯒꯤ ꯊꯕꯛ ꯃꯁꯤꯡꯁꯦ
ꯑꯩ ꯇꯔꯨꯛ ꯁꯨꯕꯗ ꯉꯥꯏꯔꯤ ꯌꯥꯝ
ꯇꯔꯨꯛ ꯁꯨꯕꯁꯦ ꯀꯩꯅꯣꯔꯣ ꯇꯔꯥ ꯇꯔꯥꯒꯤ ꯃꯅꯨꯡꯗ ꯑꯣꯏꯗꯨꯢꯔꯥ
ꯑꯥ ꯢꯌꯥꯝꯕꯗꯤ ꯀꯌꯥ ꯁꯨꯔꯒꯦ
ꯑꯩꯒꯤꯁꯦ ꯑꯩꯅ ꯅꯣꯡꯃꯗꯤ ꯅꯉꯣꯟꯗꯒꯤ ꯅꯣꯡꯃ ꯍꯥꯜꯂꯝꯃꯅꯤ ꯀꯩꯅꯣꯗ ꯊꯕꯛ ꯇꯧꯕ ꯍꯥꯡꯈꯤꯕꯁꯦ ꯑꯩꯗꯤ ꯇꯔꯥꯃꯉꯥꯗꯨꯗ ꯀꯩꯅꯣ ꯑꯣꯏꯗꯣꯏꯕ ꯁꯤꯒꯗꯤ ꯇꯔꯥꯅꯤꯊꯣꯏ ꯑꯣꯏꯗꯣꯏꯕ
ꯑꯝ
ꯑꯗꯨꯃꯏꯅ ꯂꯩꯔꯝꯒꯅꯤ ꯉꯁꯥꯏꯁꯨ ꯃꯤ ꯑꯇꯣꯞꯄꯒ ꯍꯥꯏꯐꯦꯠ ꯇꯧꯔꯒꯦꯅ ꯌꯥꯝ ꯀꯟꯅ ꯍꯣꯠꯅꯔꯝꯕꯅꯦ ꯑꯩꯈꯣꯏꯁꯨ ꯋꯥꯔꯤ ꯁꯥꯟꯅꯒꯦꯅ
ꯎꯝ
ꯅꯨꯡꯊꯤꯜꯗꯗꯤ ꯋꯥꯔꯤ ꯁꯥꯕ ꯌꯥꯗ ꯃꯥꯜꯂꯦ ꯀꯩꯅꯣꯁꯦ ꯉꯁꯤꯗꯤ
ꯑ ꯑꯗꯨꯝ ꯅꯨꯡꯉꯥꯏꯇꯕ ꯃꯥꯜꯂꯦ ꯐꯣꯟ ꯋꯥꯔꯤ ꯁꯥꯟꯅꯕ ꯈꯣꯠꯅꯕ
ꯐꯠꯇꯕ ꯀꯩꯅꯣ ꯌꯥꯝ ꯂꯩꯌꯦꯕ ꯑꯗꯣ ꯉꯁꯥꯏꯒꯤ ꯑꯩꯈꯣꯏꯒꯤ ꯁꯤꯒꯤ ꯑꯣꯖꯥꯗꯨꯅ ꯍꯥꯏꯔꯛꯄꯗ ꯀꯩꯅꯣꯁꯦ ꯇꯥꯡ ꯇꯔꯥꯃꯉꯥ ꯑꯗꯨꯗꯥꯏꯅ ꯑꯗꯥꯏꯐꯥꯎꯒꯤ ꯃꯅꯨꯡꯗ ꯂꯣꯏꯁꯟꯒꯗꯕꯅꯤ ꯍꯥꯏꯅꯦ ꯁꯤꯒꯤ
ꯑ ꯃꯤ ꯀꯨꯟꯊ꯭ꯔꯥ ꯋꯥꯔꯤ ꯁꯅꯧ ꯍꯥꯏꯔꯛꯄꯅꯦ ꯑꯩꯉꯣꯟꯗ
ꯍꯣꯏ ꯑꯗꯨꯃꯥꯏꯅ ꯍꯥꯏ ꯑꯗꯣ ꯅꯪꯒꯤꯁꯦ ꯇꯔꯥ ꯌꯧꯍꯜꯂꯅꯤ ꯑꯗꯒꯤ ꯑꯩꯒꯤꯗꯤ ꯇꯔꯥꯃꯉꯥ ꯑꯗꯨꯝ ꯌꯧꯔꯦ ꯂꯅꯤꯡꯁꯤꯪ
ꯎꯝ
ꯎ ꯏꯕꯥꯅꯤꯁꯦ ꯉꯁꯥꯏ ꯉꯁꯥꯏꯒꯤꯗꯨꯅ ꯑꯍꯥꯟꯕ ꯑꯣꯏꯗꯣꯏꯔꯣ ꯏꯕꯥꯅꯤ ꯁꯥꯟꯅꯕꯁꯦ
ꯑꯪ ꯎ ꯍꯥꯟꯕꯅꯤ ꯌꯥꯝ
ꯑꯍꯥꯟꯕ ꯑꯣꯏꯅꯤ ꯍꯥꯏꯁꯦ ꯑꯩ ꯑꯩꯒꯤꯗꯅꯦ ꯇꯧꯔꯛꯏꯁꯦ ꯅꯪꯒꯤꯗꯤ ꯇꯧꯔꯝꯃꯣꯏ
ꯑ ꯇꯧꯗꯦ
ꯎꯝ ꯅꯪꯒꯤꯗꯤ ꯉꯁꯤ ꯑꯩꯉꯣꯟꯗ ꯀꯩꯝꯇ ꯀꯩꯅꯣ ꯇꯧꯗ꯭ꯔꯤ ꯊꯕꯛ ꯇꯧꯗ꯭ꯔꯤꯕꯀꯣ
ꯑ ꯇꯧꯇ ꯌꯥꯝ
ꯑꯥ ꯉꯁꯥꯏꯒꯤ ꯑꯍꯥꯟꯕꯩꯗꯁꯨ ꯑꯩꯅ ꯆꯥꯡꯌꯦꯡ ꯇꯧꯕꯗ ꯑꯗꯨꯝ ꯑꯩꯒꯤ ꯀꯩꯅꯣ ꯇꯧꯕꯅꯦꯕ
ꯑꯥ
ꯑꯩꯅ ꯍꯌꯦꯡ ꯃꯊꯪꯒꯤ ꯀꯩꯅꯣꯗ ꯑꯁꯤꯒꯤ ꯃꯊꯪ ꯇꯧꯔꯛꯀꯗꯕ ꯊꯕꯛꯈꯩꯗꯨꯗ ꯍꯈꯤꯇꯪ ꯂꯨꯗꯣꯏꯁꯦ ꯀꯩꯅꯣꯗꯣ ꯃꯩꯇꯩ ꯃꯌꯦꯛ ꯀꯩꯀꯥ ꯏꯕ ꯄꯥꯕ ꯈꯔ ꯌꯥꯎꯔꯤꯕ
ꯑ ꯌꯥ
ꯑꯗꯨꯏ ꯃꯇꯥꯡꯗꯣ ꯑꯩꯅ ꯑꯩꯒꯤ ꯑꯉꯥꯡ ꯑꯃꯅꯤ ꯂꯩ ꯀꯩꯅꯣꯗꯤ ꯃꯣꯏꯗꯤ ꯇꯝꯃꯛꯄꯅꯤꯅ ꯍꯩꯕ
ꯑ
ꯑꯩ ꯃꯣꯏꯒ ꯐꯝꯃꯤꯟꯅꯔ ꯈꯔ ꯈꯔ ꯇꯧꯗ꯭ꯔꯗꯤ ꯃꯣꯏꯅ ꯏꯊꯣꯛꯍꯂꯦꯗꯅꯀꯣ ꯑꯩꯅ ꯄꯥꯕ ꯊꯣꯛꯀꯗꯧꯕ ꯂꯣꯟꯗꯨꯗ ꯏꯔꯅꯤ ꯑꯩꯅꯀꯣ ꯃꯌꯦꯛꯇꯨꯗ
ꯎꯝ
ꯑꯗꯨꯒ ꯑꯗꯨꯅꯤ ꯑꯗꯥꯅꯦꯅ ꯈꯔ ꯑꯗꯨꯝ ꯇꯧꯔꯅꯤ
ꯎꯝ
ꯃꯊꯪꯒꯤ ꯂꯥꯛꯀꯗꯕ ꯁꯤꯒꯤ ꯃꯈꯥ ꯇꯥꯔꯛꯀꯗꯕ ꯑꯩꯈꯣꯏꯒꯤ ꯊꯕꯛꯁꯦ ꯑꯩ ꯍꯥꯏꯐꯦꯠ ꯈꯪꯉꯦ ꯍꯥꯏꯗꯤ ꯑꯁꯤꯒꯤ ꯀꯩꯅꯣꯁꯤ ꯅꯠꯇꯕ ꯑꯩꯈꯣꯏꯒꯤ ꯀꯥꯡꯂꯨꯞꯁꯤ ꯅꯠꯇꯕ ꯑꯇꯣꯞꯄ ꯀꯥꯡꯂꯨꯞ ꯑꯃ ꯂꯩꯕꯀꯣ
ꯑꯥ ꯌꯥꯝ ꯀꯝꯕꯒꯤ
ꯀꯥꯡꯂꯨꯞꯁꯦ ꯊꯕꯛ ꯐꯛꯇꯤ ꯆꯞ ꯃꯥꯟꯅꯩ ꯁꯤꯒꯤ ꯊꯕꯛꯇꯤ ꯑꯣꯏꯗꯣꯏꯕ ꯑꯗꯒꯤ ꯑꯁꯤꯒꯤ ꯃꯈꯥ ꯇꯥꯔꯛꯄ ꯊꯕꯛ ꯑꯗꯨꯒꯤ ꯇꯥꯡꯀꯛꯇꯨ ꯌꯧꯔꯕ ꯀꯥꯡꯕꯨ ꯍꯥꯏꯇꯥꯔꯦꯅꯦ
ꯎꯝ
ꯑꯗ ꯑꯩꯁꯨ ꯁꯔꯨꯛ ꯌꯥꯁꯜꯂꯨꯔꯦꯕ
ꯑꯣ
ꯊꯃꯣꯏꯅ ꯀꯩꯅꯣꯝꯃ ꯊꯥꯔꯛꯇꯅ ꯁꯝꯅꯤꯡꯉꯥꯏ ꯂꯝꯕꯤ ꯑꯃ ꯊꯥꯔꯛꯇꯅ
ꯎꯝ
ꯑꯗꯨ ꯈꯪꯕꯅꯤꯗ ꯁꯨꯃꯥꯏ ꯁꯨꯃꯥꯏꯅ ꯇꯧꯕ ꯑꯗꯨꯗꯤ ꯅꯣꯏꯕꯨꯗꯤ ꯀꯩꯅꯣ ꯇꯧꯕꯅꯤꯅ ꯅꯨꯡꯉꯥꯏꯅꯤ ꯍꯥꯏꯗꯤ ꯄꯥꯕ ꯏꯕ ꯀꯩꯅꯣꯗꯣ ꯍꯩꯕꯅꯤꯅꯀꯣ
ꯎꯝ
ꯑꯗꯒꯤ ꯑꯩꯈꯣꯏꯒꯤ ꯑꯩꯈꯣꯏ ꯃꯇꯝꯗꯗꯤ ꯀꯩꯅꯣꯁꯤꯗꯤ ꯑꯩꯈꯣꯏꯒꯤ ꯏꯔꯣꯜ ꯏꯌꯦꯛ ꯑꯁꯦꯡꯕꯁꯤꯗꯤ ꯇꯝꯃꯛꯇ꯭ꯔꯦꯕ ꯑꯩꯈꯣꯏꯗꯤ
ꯎꯝ
ꯃꯃꯥꯡꯒꯤꯅꯤꯅ ꯕꯦꯡꯒꯣꯂꯤ ꯀꯩꯅꯣꯗꯣ ꯇꯝꯂꯦꯕ ꯑꯩꯈꯣꯏꯗꯤ
ꯑꯥ
ꯑꯗ ꯑꯩꯉꯣꯟꯗꯗꯤ ꯈꯤꯇꯪ ꯂꯨꯅ ꯊꯣꯛꯄ ꯍꯥꯏꯇꯥꯔꯦꯅꯦ
ꯎꯝ
ꯎꯝ ꯑꯗꯨꯃꯥꯏꯅ ꯇꯧꯋꯦ ꯑꯗꯨꯕꯨ ꯑꯩ ꯑꯉꯥꯡ ꯈꯔ ꯆꯥꯟꯅꯔꯒ ꯑꯗꯨꯝ ꯉꯝꯅꯕ ꯑꯗꯨꯝ ꯍꯣꯠꯅꯔꯒꯦ
ꯑꯣ ꯍꯣꯠꯅꯔꯒ
ꯎꯨꯝ ꯑꯗꯨ ꯃꯣꯏꯁꯨ ꯂꯥꯏꯔꯤꯛ ꯇꯝꯅ ꯇꯝꯅ ꯁꯤꯒꯤ ꯀꯩꯅꯣꯁꯦ ꯑꯁꯦꯡꯕ ꯈꯔ ꯈꯔ ꯐꯪꯉꯗꯤ ꯐꯩꯗꯅꯀꯣ ꯑꯋꯥꯃꯟꯗꯣ
ꯑ ꯆꯨꯝ
ꯃꯇꯝꯗꯣ ꯅꯣꯡꯃꯨꯒꯤ ꯀꯛ ꯀꯛ ꯀꯥꯏ ꯊꯣꯛꯑꯒ ꯑꯗꯨꯝ ꯍꯥꯏꯗꯤ ꯌꯥꯝ ꯂꯤꯛꯅ ꯍꯥꯏꯗꯤ ꯌꯥꯝ ꯃꯔꯝ ꯆꯥꯅ ꯁꯤꯖꯤꯟꯅꯕ ꯑꯉꯥꯡꯈꯩꯗꯗꯤ ꯁꯤꯁꯨ ꯌꯥꯝ ꯀꯥꯟꯅꯗꯣꯏꯅꯦ
ꯎꯨꯝ
ꯍꯥꯏꯗꯤ ꯑꯩꯅ ꯀꯣꯜ ꯇꯧꯕꯗ ꯑꯩꯒꯤ ꯊꯕꯛꯁꯦ ꯑꯃ ꯇꯧꯕꯗ ꯆꯥꯝ ꯆꯥꯝꯃ ꯁꯥꯔꯦꯅ ꯍꯥꯏꯔꯦꯀꯣ
ꯑꯣ
ꯑꯗꯒꯤ ꯃꯤꯅ ꯇꯧꯔꯛꯄꯗꯨ ꯑꯩꯅ ꯑꯣꯛꯄꯁꯤꯅ ꯀꯩꯅꯣꯅꯦꯕ ꯀꯔꯤ ꯅꯤꯄꯥꯟ ꯁꯤꯅꯣꯗꯣ
ꯎꯝ
ꯃꯔꯤꯐꯨ ꯍꯥꯏꯇꯥꯔꯦꯅꯦꯀꯣ ꯃꯅꯤꯄꯨꯔ ꯍꯥꯏꯗꯣꯏ ꯅꯠꯇ꯭ꯔꯣ
ꯑ ꯍꯥꯏꯕꯅꯤ ꯑꯌꯥꯝꯕ ꯑꯃꯗꯨꯅ
ꯑꯥ ꯑꯗꯣ ꯃꯣꯏꯅ ꯍꯥꯏꯕꯗꯨꯁꯨ ꯆꯨꯝ ꯇꯥꯔꯒꯗꯤ ꯄꯥꯔꯛꯑꯀꯥꯟꯗꯗꯤ ꯑꯗꯨꯝ ꯈꯔ ꯌꯥꯎꯔꯦꯕ ꯀꯩꯅꯣꯗꯣ ꯄꯩꯁꯥꯗꯣ
ꯃꯤꯌꯥꯝ ꯃꯣꯏ ꯍꯥꯏ
ꯍꯣꯏ ꯍꯥꯏꯗꯤ ꯑꯩꯅ ꯃꯤ ꯀꯨꯟꯊ꯭ꯔꯥꯗ ꯀꯨꯟꯊ꯭ꯔꯥꯔꯛ ꯀꯩꯅꯣ ꯇꯧꯗꯣꯏ ꯋꯥꯔꯤ ꯁꯥꯗꯣꯏꯅꯦꯕ ꯑꯩꯅ
ꯎꯨꯝ
ꯑꯗꯨꯒꯤꯗꯤ ꯂꯤꯁꯤꯡ ꯑꯍꯨꯝ ꯂꯩꯖꯔꯦꯀꯣ
ꯑꯥ
ꯑꯗꯒꯤ ꯀꯩꯅꯣꯗꯨꯗꯤ ꯑꯥ ꯑꯀꯛꯅꯕ ꯂꯩꯔꯝꯃꯣꯏ ꯑꯃꯗꯨꯗꯤ
ꯎꯝ ꯂꯩꯇꯦ ꯑꯃꯗꯨ
ꯑꯥ ꯑꯃꯗꯤꯗꯨꯗꯤ ꯑꯀꯛꯅꯕ ꯂꯩꯇꯦꯕ ꯁꯨꯝ ꯃꯁꯥꯒꯤ ꯊꯕꯛ- ꯂꯣꯏꯕ ꯉꯝꯁꯜꯍꯧꯗꯧꯕ ꯃꯤꯈꯩꯗꯨꯗꯤ ꯑꯦ ꯑꯩꯗꯤ ꯀꯩꯅꯣ ꯇꯧꯕꯗꯤ ꯄꯥꯏꯕꯗꯤ ꯌꯥꯔꯤ ꯑꯩꯅ ꯇꯧꯕꯗꯤ ꯌꯥꯗ꯭ꯔꯦꯅ ꯑꯗꯨꯝ ꯍꯥꯏꯅꯕꯗ ꯑꯗꯨꯝ ꯃꯤꯗꯣ ꯇꯧꯔꯛꯀꯅꯦꯕ
ꯑꯥ
ꯎꯝ ꯑꯗꯨ ꯍꯥꯏꯁꯦ ꯊꯕꯛꯁꯦ ꯀꯩꯅꯣ ꯇꯥꯡꯀꯛ ꯑꯃ ꯇꯧꯕ ꯃꯇꯝꯗ ꯊꯥ ꯑꯃꯗꯤ ꯄꯨꯔꯥ ꯆꯪꯉꯣꯏꯕꯀꯣ
ꯑꯥ ꯆꯪꯉꯨꯏ ꯌꯥ
ꯑ ꯍꯧꯖꯤꯛꯀꯤ ꯀꯩꯅꯣꯗꯨꯗꯤ ꯅꯨꯃꯤꯠꯅ ꯁꯥꯡꯉꯕꯗ ꯍꯞꯇꯥ ꯑꯃ ꯍꯥꯏꯇꯥꯔꯦꯅꯦ
ꯎꯨꯝ
ꯑꯗꯣ ꯍꯞꯇꯥ ꯑꯃꯅ ꯇꯧꯈꯤꯕ ꯊꯕꯛꯇꯣ ꯅꯪ ꯀꯩꯅꯣꯗꯨꯣ ꯐꯪꯉꯦꯅ ꯈꯜꯂꯣ ꯑꯥ ꯂꯤꯁꯤꯡ ꯑꯍꯨꯝ ꯀꯣ ꯑꯍꯨꯝꯗꯨꯗꯒꯤ ꯑꯇꯩꯗꯨ ꯄꯁꯤꯜꯂꯒ ꯃꯔꯤ ꯃꯔꯤꯒ ꯃꯈꯥꯏꯃꯨꯛꯇꯤ ꯂꯥꯡꯒꯅꯤꯕ ꯀꯩꯅꯣꯒꯤ ꯄꯥꯏꯕꯒ ꯇꯧꯕꯒꯗ ꯄꯨꯟꯅ
ꯑꯥ
ꯑ ꯍꯞꯇꯥ ꯑꯃꯗ ꯃꯔꯤ ꯃꯈꯥꯏ ꯑꯣꯏꯇꯥꯔꯒꯗꯤ ꯍꯞꯇꯥ ꯃꯔꯤ ꯂꯩꯔꯦꯅ ꯈꯜꯂꯣ ꯀꯣ
ꯎꯝ
ꯎꯝ ꯑꯗꯨꯗꯗꯤ ꯑꯗꯨꯝ ꯌꯥꯗ꯭ꯔꯣ ꯂꯥꯏꯔꯤꯛ ꯂꯥꯏꯁꯨ ꯇꯝꯕꯒꯤ ꯑꯗꯨꯝ ꯀꯩꯀꯥ ꯊꯤꯕ ꯈꯣꯠꯄ ꯀꯩꯀꯥꯁꯦ ꯍꯥꯏꯐꯦꯠ ꯌꯥꯔꯤꯅꯦ ꯅꯤꯌꯣꯝ ꯆꯨꯝꯅ ꯂꯥꯛꯑꯗꯤ ꯎꯝ
ꯁꯤ ꯀꯨꯏꯅꯗꯤ ꯆꯠꯇꯨ ꯃꯥꯟꯗꯦ ꯑꯃꯛ ꯍꯥꯏꯗꯤ ꯑꯗꯨꯝ ꯂꯣꯟꯁꯤ ꯑꯗꯨꯝ ꯇꯥꯊꯣꯛ ꯇꯥꯁꯤꯟ ꯇꯧꯅ ꯃꯣꯏ ꯑꯗꯨꯝ ꯂꯣꯏꯁꯤꯜꯂꯛꯑꯗ ꯃꯥꯜꯂꯦꯕ
ꯍꯣꯏ ꯌꯥꯝ ꯀꯨꯏꯅꯕꯨꯗꯤ ꯆꯠꯂꯣꯏ ꯍꯥꯏꯗꯤ ꯃꯣꯏꯅ ꯂꯣꯏ ꯈꯪꯈ꯭ꯔꯅꯦꯕ ꯃꯇꯝ ꯈꯔ ꯇꯧꯕꯁꯤꯗ
ꯑꯩ ꯈꯟꯕꯗꯨ ꯃꯊꯪ ꯊꯥꯗꯒꯨꯝꯕ ꯂꯣꯏꯗ